ꯍꯜꯂꯣ ꯍꯜꯂꯣ
ꯇꯥꯏꯀꯣ
ꯇꯥꯏ ꯇꯥꯏ
ꯎꯝ ꯀꯩꯗꯧꯔꯤꯅꯣ
ꯍꯤꯞꯄꯒ ꯂꯩꯌꯦ
ꯎꯝ ꯅꯨꯉꯥꯏꯌꯦꯅꯦ
ꯅꯪꯗꯤꯕ꯭ꯔꯣ ꯆꯥꯗ꯭ꯔꯤꯗ
ꯑꯩꯁ ꯆꯥꯛ ꯆꯥ ꯇꯣꯛꯑꯒ ꯉꯥꯛ ꯂꯩꯔꯤ
ꯑ ꯀꯩꯖꯥꯡ ꯁꯥꯔꯒꯦ
ꯉꯁꯤꯁꯦ ꯃꯊꯦꯜ ꯈꯔ ꯌꯥꯝꯃꯦ
ꯑ
ꯀꯪꯡꯉꯧ ꯑꯃ ꯀꯥꯡꯁ ꯑ ꯀꯥꯡꯁꯣꯏ ꯑꯃ ꯏꯔꯣꯟꯕ ꯑꯗꯨꯒ ꯑꯌꯨꯛꯀꯤ ꯏꯟꯁꯥꯡ ꯃꯊꯦꯜ ꯌꯥꯝꯈ꯭ꯔꯦ ꯉꯁꯤꯁꯦ
ꯍꯥꯎꯔꯝꯃꯅꯤꯅꯦ ꯑꯗꯨꯗꯤ
ꯈꯪꯗꯦꯗ ꯍꯧꯕ ꯍꯧꯇꯕ ꯑꯗꯨꯝ ꯆꯥꯁꯤꯜꯂꯦ ꯍꯦ ꯑꯗꯨꯅꯤ
ꯁꯥ ꯂꯣꯁꯤꯟ ꯂꯣꯠꯁꯤꯟꯕ ꯌꯥꯔꯦꯗꯤ ꯌꯥꯔꯦ ꯍꯥ
ꯍꯣꯏ ꯄꯨꯛ ꯊꯜꯂꯗꯤ ꯍꯥꯏꯗ꯭ꯔꯥ ꯅꯣꯏꯗꯤ ꯑ ꯀꯩ ꯏꯟꯁꯥꯡ ꯊꯣꯡꯒꯦ ꯍꯥꯏꯅ ꯈꯜꯂꯕꯅꯣ
ꯈꯪꯗꯦꯅꯦ ꯀꯩ ꯏꯟꯖꯥꯡ ꯊꯣꯡꯁꯤꯔ ꯑꯌꯨꯛꯀꯤꯗꯨ ꯑꯣꯏꯅ
ꯇꯧꯁꯤꯔ ꯈꯪꯗꯦ
ꯎꯝ ꯑꯩꯁꯨ ꯑꯌꯨꯛꯒꯤ ꯆꯥꯔꯦꯗ ꯑꯩꯒꯤ ꯀꯥꯡꯁꯣꯏ ꯏꯔꯣꯟꯕ ꯀꯩꯀꯩꯅꯣꯗꯤ ꯂꯩꯌꯦꯕꯀꯣ
ꯑꯥ
ꯑꯌꯨꯛꯀꯤꯗꯨꯅ ꯑꯗꯨꯝ ꯇꯧꯋꯦ
ꯑꯥ
ꯀꯥꯡꯁꯣꯏꯁ ꯆꯥꯅꯤꯡꯗꯕ ꯍꯥꯏꯇꯥꯔꯦ ꯀꯥꯡ ꯁꯣꯏꯗ ꯀꯣꯕꯤ ꯀꯣꯕꯤ ꯍꯥꯞꯄꯗꯣ ꯇꯧꯔꯑꯕꯝꯅꯤꯅ ꯑꯁ ꯀꯣꯕꯤꯁꯦ ꯆꯥꯅꯤꯡꯗꯕ ꯍꯥꯏꯇꯥꯔꯦ
ꯑꯥ
ꯀꯣꯕꯤ ꯆꯥꯈ꯭ꯔꯦ ꯁꯧ ꯁꯧꯒ꯭ꯔꯤ ꯆꯥꯈ꯭ꯔꯥ ꯍꯥꯏꯗꯤ ꯁꯧꯒ꯭ꯔꯤ ꯆꯥꯔꯅꯤ ꯀꯣꯕꯤꯁꯦ ꯎꯝ ꯀꯣꯕꯤꯁꯦ ꯆꯥꯃꯟꯕꯒꯦꯔꯥ ꯈꯪꯗꯦ ꯎꯝ ꯁꯧꯒ꯭ꯔꯤꯗꯣ ꯄꯥꯝꯒꯔꯦ ꯍꯧꯖꯤꯛꯁꯦ ꯁꯥ ꯀꯥꯂꯦꯟꯊꯥꯅ ꯑꯣꯏ ꯑꯣꯏꯕꯅꯤꯅ ꯁꯥꯕꯁꯤꯒ
ꯎꯝ
ꯉꯁꯤꯗꯤ ꯀꯩ ꯀꯩ ꯆꯠꯂꯨꯔꯦ
ꯉꯁꯤꯁꯦ ꯆꯠꯇꯦꯗ ꯑꯗꯨꯝ ꯇꯨꯝꯃꯒ ꯂꯩꯗ ꯑꯍꯤꯡ ꯇꯨꯝꯗꯕꯅꯤꯅ ꯅꯨꯡꯊꯤꯜꯗ ꯑꯃꯨꯛ ꯇꯨꯝꯃꯒ ꯍꯧꯒꯠꯄ ꯀꯨꯏꯗ꯭ꯔꯤ
ꯑꯣ ꯑꯩꯁꯨ ꯉꯁꯤ ꯁꯥꯕꯅꯤꯅ ꯒꯦꯝ ꯒꯦꯝ ꯁꯥꯟꯅꯔꯒ ꯃꯇꯝ ꯂꯦꯜꯂꯒ ꯎꯝ ꯑꯗꯨꯝ ꯂꯩꯗ ꯑꯦꯝ ꯑꯦꯜ ꯑꯦꯝ ꯑꯦꯜ ꯁꯥꯟꯅꯕ꯭ꯔꯣ ꯑꯥ ꯑꯦꯝ ꯑꯦꯜꯒꯨꯝꯕꯗꯨ ꯁꯥꯟꯅꯔꯒ ꯃꯇꯝ ꯂꯦꯜꯂꯒ ꯂꯩꯔꯦ ꯉꯁꯤꯗꯤ ꯑꯁ ꯑꯗꯣ ꯁꯥꯁꯨ ꯁꯥꯃꯟꯅꯕꯅꯤꯗ ꯐꯣꯟꯁꯦ ꯑꯁ ꯁꯥꯒꯠꯄꯁꯤꯒ
ꯑꯥ ꯌꯝ ꯀꯟꯅ ꯁꯥꯕ꯭ꯔꯣ
ꯎꯝ ꯑꯩꯈꯣꯏ ꯑꯁ ꯍꯥꯟꯗꯥꯛꯁꯤ ꯈꯪꯗꯦ ꯅꯨꯡꯁꯥꯁꯤꯒ ꯒꯦꯝ ꯁꯅ ꯅꯤꯡꯕꯁꯤꯒ ꯃꯇꯝ ꯂꯦꯅꯤꯡꯉꯥꯏ ꯂꯩꯇꯦꯕ ꯃꯄꯥꯟ ꯃꯄꯥꯟ ꯆꯠꯅꯤꯡꯉꯩꯁꯦ ꯀꯩꯅꯣ ꯅꯨꯡꯁꯥ ꯁꯃꯥꯟꯕꯅꯤꯅꯀꯣ
ꯑꯥ
ꯑꯗꯨꯗ ꯆꯠꯄ ꯁꯥꯔꯨꯛ ꯗꯤ ꯍꯥꯏꯅ ꯒꯦꯝ ꯁꯥꯟꯅꯕꯅꯦ ꯑꯗꯨꯒ ꯑꯁ ꯀꯩꯅꯣ ꯀꯥ ꯀꯥꯗꯁꯨ ꯁꯥꯕ ꯑꯗꯨ ꯅꯨꯡꯁꯥꯁꯨ ꯁꯥꯕ ꯅꯪ ꯒꯦꯝ ꯁꯟꯅꯅꯕ ꯀꯥꯟꯁꯦ ꯐꯣꯟꯁꯦ ꯍꯤꯇꯤꯡ ꯄ꯭ꯔꯣꯕ꯭ꯂꯦꯝ ꯂꯩꯕꯅꯤꯅ ꯑ
ꯑꯣ
ꯒꯦꯝ ꯁꯥꯟꯅꯔ ꯀꯥꯟꯗ ꯂꯦꯛꯀꯨꯝꯕ ꯆꯠꯄꯗꯨ ꯌꯥꯝ ꯇꯧꯒꯜꯂꯦꯕ ꯍꯦꯟꯅ ꯁꯥꯒꯠꯂꯗꯤ ꯑꯁ ꯑꯃꯨꯛꯀ ꯅꯦꯠꯋꯥꯛꯇꯣ ꯆꯞꯔꯒ ꯀꯩꯅꯣ ꯑꯁ ꯍꯟꯗꯥꯛ ꯑꯅꯧꯕ ꯁꯤꯖꯟ ꯊꯣꯛꯄꯅꯤꯅ ꯑꯗꯨꯝ ꯔꯦꯡ ꯄꯣꯁ ꯇꯧꯕꯗꯤ ꯅꯨꯡꯗꯤ ꯅꯨꯡꯉꯥꯏ ꯀꯩ ꯀꯩ ꯔꯦꯡꯗ ꯌꯧꯈ꯭ꯔꯦ
ꯑꯩꯗꯤ ꯇꯣꯏꯅ ꯁꯥꯟꯅꯗꯦꯗ ꯏꯄꯤꯛꯇꯅꯦ ꯏꯄꯤꯛ ꯐꯥꯎꯗ ꯌꯥꯝꯕꯅꯤ
ꯑꯣ ꯑꯩ ꯂꯦꯖꯦꯟꯗꯤ ꯌꯥꯎꯗꯤ ꯌꯥꯎꯈ꯭ꯔꯦ ꯑꯃꯨꯛꯀ
ꯑꯆꯥ
ꯑꯗꯣ ꯑꯁ ꯔꯦꯟꯗꯝ ꯔꯟꯗꯝ ꯁꯥꯟꯅꯕꯅꯤꯅ ꯑꯁ ꯈꯤꯇꯪ ꯋꯥꯏꯅꯦ ꯏꯃꯥꯟꯅꯕꯁꯤꯡꯒ ꯈꯤꯇꯪ ꯁꯥꯟꯅꯔꯗꯤ ꯔꯦꯟꯗꯝꯗꯝ ꯁꯅꯥꯕꯁꯤ ꯍꯩꯕ꯭ꯔꯥ ꯍꯩꯇꯕ꯭ꯔꯥꯁꯨ ꯈꯪꯗꯦ ꯄꯥꯡꯐꯨ ꯐꯨꯒ ꯐꯨꯅꯔꯅꯤ ꯄꯪꯁꯥꯟ ꯁꯥꯟꯅꯔꯅꯤ ꯑꯗꯨꯒ ꯎꯝ ꯑꯗꯨꯒ ꯒꯨꯝꯕ ꯆꯠꯈꯤꯕꯒꯨꯝꯕ ꯑꯁ ꯌꯥꯝ ꯊꯦꯡꯅꯩꯌꯦ ꯔꯦꯟꯗꯥꯝꯗꯗꯤ ꯑꯁ ꯅꯨꯡꯉꯥꯏꯇꯦꯗ ꯕꯣꯜꯒꯨꯝꯕꯗꯤ ꯌꯦꯡꯕ꯭ꯔꯣ
ꯕꯣꯜꯁꯤ ꯃꯔꯛ ꯃꯔꯛꯇ ꯌꯦꯡꯉꯦ ꯍꯣꯏ
ꯑꯣ ꯉꯁꯤ ꯉꯁꯤ ꯕꯣꯜ ꯂꯩꯕ ꯈꯪꯕ꯭ꯔꯣ ꯑꯩꯁꯨ ꯕꯣꯜꯁꯦ ꯄꯛꯅꯗꯤ ꯌꯦꯡꯗꯤ ꯌꯦꯡꯗꯦꯅꯦ
ꯉꯁꯤꯁꯦ ꯕꯔꯣ ꯃꯈꯥꯏꯗ ꯂꯩꯕ ꯃꯥꯂꯦ
ꯑꯣ ꯀꯅꯥ ꯀꯅꯥ ꯑꯣꯏꯔꯤ ꯖꯥꯠꯅ‌ꯣ ꯀꯣ
ꯉꯁꯤꯁꯦ ꯕꯥꯔꯣ ꯃꯈꯥꯏꯒꯤꯗꯤ ꯌꯥꯝ ꯐꯖꯔꯣꯏꯗ ꯑꯩꯁꯨ ꯐꯖꯅ ꯌꯦꯡꯉꯝꯃꯒ‌ꯦ ꯉꯁꯥꯏ
ꯎꯝ ꯕ‌ꯣꯜ ꯌ‌ꯦꯡꯕꯁ‌ꯦ ꯑꯁ ꯇꯦꯟ ꯊꯔꯥꯠꯇꯤ ꯇꯦꯟ ꯊꯔꯥꯠꯇꯤꯒꯨꯝꯕꯗꯤ ꯌꯦꯡꯕ ꯆꯞ ꯆꯥꯏꯕꯀꯣ
ꯑꯥ
ꯇꯨ ꯊꯔꯥꯠꯇꯤ ꯑꯗꯨꯗꯤ ꯊ꯭ꯔꯤ ꯊꯥꯔꯇꯤꯁꯤꯗꯤ ꯇꯨꯝꯕ ꯐꯪꯗ꯭ꯔꯦ
ꯑꯥ
ꯑꯗꯨꯒ ꯇꯨꯝꯗꯕꯤꯗ ꯊꯦꯡꯅ ꯍꯧꯒꯠꯄ ꯍꯥꯏꯖ‌ꯦ ꯑꯁ ꯈꯣꯏ ꯏꯁꯥꯗ ꯇꯟꯕ ꯑꯗꯨꯒꯤꯅꯤ ꯕꯣꯜ ꯌꯦꯡꯔꯁꯨ ꯑꯃꯨꯛꯀ ꯍꯧꯒꯠꯂꯒ ꯊꯕꯛꯁꯨ ꯆꯠꯅꯤꯡꯗꯦ ꯑꯗꯨꯝ ꯇꯜꯂꯒ ꯂꯩꯔꯅꯤ ꯑꯩꯗꯤ ꯇꯨꯝꯁꯤꯠ ꯐꯥꯗꯝꯅꯤꯅꯀꯣ
ꯑꯥ
ꯈꯪꯗꯔꯦ ꯍꯧꯖꯤꯛ ꯀꯥꯟꯁ‌ꯦ ꯕꯣꯟꯅ ꯃꯔꯣꯟ ꯑꯃꯥ ꯁꯥꯕꯁꯤꯅ ꯃꯔꯣꯟ ꯑꯃꯥ ꯆꯥꯛꯅ ꯆꯥꯕ ꯌꯥꯗꯕ ꯃꯔ‌ꯣꯟ ꯑꯃꯥ ꯅꯣꯏꯔꯣꯝꯗꯤ ꯒꯃꯥꯏ ꯇꯧꯕ꯭ꯔꯣ ꯅꯨꯡꯁꯥ ꯑꯗꯨꯝ ꯁꯥꯕ꯭ꯔꯥ ꯅꯠꯇ꯭ꯔꯒ ꯅꯣꯡ ꯀꯟꯅ ꯆꯨꯕ꯭ꯔꯣ
ꯈꯪꯗꯗꯤ ꯁꯥꯏꯌ‌ꯦꯗ ꯑꯗꯨꯝ ꯑꯁ ꯊꯥꯗ ꯅꯣꯡ ꯆꯨꯕꯁꯦ ꯑꯃꯥꯔꯛ ꯑꯅꯤꯔꯛ
ꯎꯝ ꯑꯗꯨꯗꯤ ꯋꯥꯔꯝ ꯅꯤꯍꯦ
ꯋꯥꯕꯅꯦ ꯑꯗꯨꯗꯤ ꯐ‌ꯦꯟ ꯊꯥꯕꯁꯨ ꯌꯥꯗꯦ
ꯎꯝ
ꯀꯨꯂꯔ ꯊꯥꯕꯁꯨ ꯌꯥꯝꯅ ꯏꯪꯗꯦ ꯍꯥꯏꯕꯗꯤ ꯀꯩꯅꯣ ꯑꯣꯏꯕꯅꯤꯅ
ꯍꯤꯠꯇꯣ ꯌꯥꯝꯅꯛ ꯑꯍꯤꯡꯅꯁꯨ ꯑꯗꯨꯝ ꯁꯥꯕꯅꯤ
ꯁꯥꯕꯗ ꯂꯩꯕ ꯍꯥꯏꯁꯦ ꯑꯁ ꯌꯥꯅꯕꯤ ꯌꯥꯝꯅꯍꯦ ꯋꯥꯕꯅꯤꯍꯦ ꯇꯨꯝꯃꯖꯨ ꯌꯥꯗꯕ
ꯊꯤꯟꯗ ꯊꯕꯒꯨꯝꯕꯠ ꯅꯨꯡꯊꯤꯟꯗ ꯊꯕꯒꯨꯝꯕ ꯆꯠꯂꯗꯤ ꯍꯦꯛ ꯇ꯭ꯔꯦꯁ ꯁ‌ꯦꯠꯄ ꯂꯣꯏꯔꯒ ꯑꯗꯨꯝ ꯍꯨꯃꯥꯡꯅꯛ ꯌꯥꯗꯕꯅ‌ꯦ
ꯖ‌ꯣꯔꯣ ꯖ‌ꯣꯔꯣ ꯇꯥꯕ ꯗꯨꯅ ꯁꯥꯕꯗ ꯂꯩꯕ ꯍꯥꯏꯁꯦ ꯑꯁ ꯈ‌ꯣꯏ ꯐꯥꯎꯅ ꯁꯤꯗ ꯁꯥꯌ‌ꯦ ꯍꯥꯏꯔꯒꯅ‌ꯦ ꯑꯁ ꯅ‌ꯣꯏꯗꯤ ꯌꯥꯝ ꯁꯥꯗꯤ ꯁꯥ ꯔꯝꯒꯅꯤ
ꯑꯥ
ꯈꯣꯏ ꯁꯥꯕ ꯍꯩꯁꯤꯗꯤ ꯏꯁ ꯑꯥꯗ ꯁꯥꯕꯖꯤꯒ ꯁꯤꯗꯒ ꯑꯁ ꯃꯥꯟꯗꯤ ꯃꯥꯟꯅꯗꯝꯅ‌ꯦ ꯁꯥꯕ ꯍ‌ꯦꯟꯕꯩ ꯃꯣꯏꯁꯨ ꯃꯇꯝ ꯁꯥꯡ ꯊꯦꯡ ꯊꯦꯡꯅꯖꯨ ꯑꯗꯨꯝ ꯁꯥꯕꯅꯦ ꯃꯣꯏ ꯑꯁ ꯅꯨꯡꯁꯥ ꯀꯨꯝꯃꯨꯔꯒ ꯑꯁ ꯀꯥꯏꯗꯒꯤ ꯀꯥ ꯔꯨꯝꯗꯒꯤ ꯑꯃꯨꯛꯀ ꯁꯥꯒꯠꯄꯗꯨ ꯋꯥꯕꯅꯦꯍꯦ ꯅꯨꯡꯗꯥꯡ ꯅꯨꯡꯗꯥꯡꯁꯤꯡꯁꯦ ꯑꯁ ꯕꯥꯔꯣ ꯕꯥꯔꯣ ꯄꯨꯡ ꯑꯃ ꯑꯗꯨꯋꯥꯏꯗꯩꯩꯗꯤ ꯈꯤꯇꯪ ꯏꯪꯗꯤ ꯏꯪꯔꯛꯑꯦ ꯑꯗꯨꯗꯤ ꯏꯁ ꯀꯥꯏꯗꯒꯤ ꯇꯨꯝꯕꯁꯦ ꯍꯨꯝ ꯃꯇꯝ ꯌꯥꯝꯗ꯭ꯔꯦ ꯑꯗ ꯍꯦꯛ ꯍꯧꯒꯠꯂꯅꯤ ꯑꯗꯨꯒ ꯊꯕꯛ ꯑꯃꯨꯛꯀ ꯆꯠꯂꯅꯤ ꯑ ꯋꯥꯕꯅꯤ ꯑꯌꯨꯛ ꯀꯩ ꯏꯟꯁꯥꯡ ꯆꯥꯔꯨꯕꯅꯣ ꯑꯌꯨꯛꯀꯤ ꯌꯦꯟꯁꯥꯡ ꯌꯥꯝ ꯄꯥꯝꯕ ꯃꯥꯜꯂꯦꯗ ꯑꯌꯨꯛꯒꯤ ꯌꯦꯟꯁꯥꯡꯁꯦ ꯑꯍꯥꯎꯕ ꯊꯣꯡ ꯃꯥꯜꯂꯦ ꯇꯥꯕ꯭ꯔꯣ